ꯑꯣ
ꯑꯥ ꯆꯥꯛ ꯆꯥꯈꯕ꯭ꯔꯥ
ꯑꯧ ꯆꯥꯔꯦ
ꯀ ꯏꯟꯁꯥꯡ ꯆꯥꯕ꯭ꯔꯥ
ꯌꯦꯟ ꯊꯣꯡꯕ ꯆꯥꯏꯌꯦ ꯅꯪꯗꯤ
ꯑꯩꯈꯣꯏꯗꯣ ꯃꯁꯔꯨꯝ ꯆꯥꯏꯌꯦ
ꯑꯣ ꯍꯧꯖꯤꯛ ꯃꯁꯔꯨꯝ ꯌꯥꯝ ꯂꯩꯔꯝꯃꯅꯤꯌꯦ ꯑꯗꯨꯗꯤ ꯃꯁꯔꯨꯝꯒꯤ ꯁꯤꯖꯟ ꯑꯣꯏꯕꯅꯤꯅ
ꯍꯣꯏ ꯀꯩꯅꯣꯃꯅꯥ ꯏꯆꯤꯒꯤꯒꯣ ꯃꯄꯥꯅ ꯎꯝ ꯏꯄꯨ ꯑꯃ ꯊꯥꯔꯛꯄꯅꯦꯕ ꯑꯗꯨ ꯉꯁꯥꯏꯗꯣ ꯊꯤꯜꯂꯛꯄ ꯑꯗꯨꯒꯤ
ꯑꯣ
ꯀꯃꯥꯏꯅ ꯊꯣꯡꯒꯦ ꯆꯤꯡꯒꯨꯝꯁꯦ
ꯑꯩꯈꯣꯏꯗꯤ ꯃꯦꯠꯂꯒ ꯆꯥꯏ ꯃꯦꯠꯂꯒ ꯍꯥꯏꯕꯗꯤ ꯐꯨꯠꯂꯒ ꯀꯣ ꯃꯅꯥ ꯑꯃ ꯑꯁ ꯈꯪꯗꯦ ꯃꯅꯥꯗꯣ ꯑꯩ ꯃꯃꯤꯡ ꯈꯪꯗꯦ
ꯑꯗꯣ ꯒꯀꯣ ꯐꯨꯠꯂ ꯒꯀꯣ ꯃꯣꯔꯣꯛ ꯃꯦꯠꯂꯒ ꯑꯗꯨꯝ ꯆꯥꯏꯌꯦ
ꯑꯝ ꯍꯥꯎꯕ꯭ꯔꯥ
ꯍꯣꯏ ꯍꯥꯎꯋꯦ ꯅꯪ ꯆꯥꯗ꯭ꯔꯤꯕ꯭ꯔꯣ
ꯆꯥꯏꯌꯦ ꯑꯗꯣ ꯏꯆꯦꯍꯣꯏꯒꯤ ꯈꯨꯠꯆꯥ ꯑꯗꯨꯗꯤ ꯑꯩꯈꯣꯏ ꯃꯥꯟꯅꯗꯕ ꯑꯩꯈꯣꯏꯒ ꯑꯗꯨꯒꯤꯅꯤ
ꯑꯥ ꯑꯥ ꯑꯥ ꯍꯣꯏ ꯃꯌꯥꯝ ꯂꯩꯕꯅꯦ ꯑꯗꯨ ꯃꯥꯟꯅꯗꯕ ꯑꯣꯏꯔꯝꯒꯅꯤ ꯑꯩꯈꯣꯏꯒꯤꯗꯣ ꯎ ꯉꯣ ꯑ ꯆꯍꯤ ꯅꯪ ꯆꯍꯤ ꯆꯍꯤ ꯀꯌꯥꯖ
ꯑꯩ ꯆꯍꯤ ꯀꯨꯟ ꯃꯉꯥ
ꯍꯣꯏ ꯏꯆꯦ ꯅꯠꯇꯦꯀꯣ ꯏꯅꯥꯎꯅꯨꯄꯤꯅꯦ ꯆꯍꯤ ꯅꯥꯏꯟꯇꯤꯟ
ꯑꯣ ꯑꯩꯁꯨ ꯑꯍꯥꯟꯕꯅꯦ ꯁꯤꯒꯤꯁꯦ ꯈꯪꯗꯦꯌꯦ ꯉꯁꯤ
ꯑꯣ ꯑꯣ ꯑꯣ ꯌꯥꯔꯦ ꯌꯥꯔꯦ ꯑꯗꯨ ꯍꯥꯏꯔꯛꯀꯅꯨ
ꯑꯣ
ꯀꯔꯤ ꯇꯧꯕ꯭ꯔꯥ
ꯑꯝ ꯀꯔꯤꯁꯨ ꯇꯧꯗꯦꯗ
ꯆꯥꯛ ꯆꯥꯊꯣꯛꯑꯒ ꯁꯨꯝ
ꯍꯪꯆꯤꯠ ꯂꯥꯡꯉꯝꯕꯅꯦ
ꯑꯣ
ꯑꯗꯨꯗ ꯑꯩ ꯑꯩ ꯍꯩꯇ꯭ꯔꯦ ꯋꯥꯔꯤꯁꯦ
ꯐꯩ ꯑꯗꯨ ꯍꯥꯏꯌꯣ ꯍꯥꯏꯌꯣ ꯀꯥꯏꯗꯦ ꯑꯩꯅ ꯍꯦꯟꯅ ꯈꯪꯗꯕꯅꯦ
ꯎꯝ
ꯑꯗꯨꯗ ꯑꯗꯨꯨ ꯀ ꯍꯥ ꯕꯣꯜ ꯌꯦꯡꯉꯦ ꯎꯝ ꯃ
ꯃꯔꯛ ꯃꯔꯛ
ꯌꯦꯡꯉꯦ ꯍꯥꯏꯕꯗꯤ ꯅꯍꯥꯟ ꯍꯧꯕ ꯀꯥꯟꯗꯗꯤ ꯌꯦꯡꯗꯦꯕꯀꯣ ꯅꯍꯥꯟ ꯀꯣ ꯇꯔ ꯐꯥꯅꯣ ꯍꯣꯏ ꯑꯗꯨꯗꯒꯤꯗꯨ ꯔꯥꯎꯟ ꯁꯤꯛꯁꯇꯤ ꯑꯗꯨꯋꯥꯏꯗꯗꯤ ꯈꯔ ꯈꯔ ꯌꯦꯡꯂꯡꯉꯛꯑꯦ ꯑꯗꯨꯗꯒꯤꯗꯤ ꯌꯦꯡꯈ꯭ꯔꯦ ꯅꯍꯥꯟꯗꯒꯤꯗꯤ ꯄꯨꯔꯥ ꯌꯦꯡꯈ꯭ꯔꯦ ꯑꯗꯣ ꯍꯥꯟꯅ ꯃꯃꯥꯡꯗꯤ ꯌꯦꯡꯂꯝꯗꯦ ꯀꯅꯥ ꯅꯪ ꯌꯦꯡꯉꯦꯀꯣ ꯅꯪ ꯑꯗꯨ ꯀꯅꯥ ꯀꯅꯥꯒꯤ ꯁꯞꯄꯣꯔꯠꯂ
ꯑꯩꯁꯦ ꯑꯝ
ꯄꯥꯝꯗꯕꯕꯨꯗꯤ ꯌꯥꯎꯗꯦ ꯂꯣꯏꯅ ꯄꯥꯝꯃꯦ ꯑꯗꯣ ꯍꯟꯗꯛꯇꯤ ꯐ꯭ꯔꯥꯟꯁꯇ ꯑꯣꯏꯅ ꯁꯞꯄꯣꯔꯠ ꯇꯧꯔꯅꯤ
ꯐꯩ
ꯃꯃꯥꯡꯗꯕꯨꯗꯤ ꯍꯣꯏ ꯃꯦꯁꯤ ꯍꯣꯏꯅ ꯂꯧꯈ꯭ꯔꯦꯗꯅ
ꯍꯣꯏ ꯍꯣꯏ
ꯂꯧꯍꯟꯅꯤꯡꯉꯦ ꯑꯗꯣ ꯑꯇꯩꯗꯁꯨ ꯇꯥꯟꯁ ꯈꯕ ꯍꯥꯏꯇꯥꯔꯦ
ꯑꯃꯈꯛꯇ ꯂꯦꯞꯇꯗ ꯑꯩꯈꯣꯏꯒꯤ ꯏꯪꯂꯦꯟꯒꯤꯁꯨ ꯇꯧꯒꯅꯤ ꯁꯦꯃꯤ ꯐꯥꯏꯅꯦꯜꯗꯤ ꯀꯩꯅꯣꯒꯤꯗꯤ ꯍꯣꯏ ꯅꯪ ꯐꯥꯏꯅꯦꯜ ꯑꯩ ꯏꯁꯄꯦꯟ
ꯑꯍ ꯏꯪꯂꯦꯟꯒꯤ ꯃꯁꯛ ꯐꯖꯕ ꯅꯨꯄꯥꯃ ꯌꯥꯎꯕꯗꯣ
ꯍ ꯍꯣꯏ ꯃꯥꯅꯦ ꯖꯨꯠꯕꯦꯂꯥꯡꯍꯝꯒꯤꯅꯦ ꯑꯗꯨ ꯏꯁꯄꯦꯟꯒꯤꯗꯤ ꯌꯥꯝꯃꯥꯜ ꯌꯥꯎꯕꯒꯤ ꯅꯠꯇꯦꯀꯣ ꯑꯗꯨꯝ ꯍꯣꯏ ꯃꯥꯕꯨꯗꯤ ꯐꯖꯗꯕꯅꯦ ꯖꯋꯥꯥꯜꯕꯨꯗꯤ
ꯎꯝ ꯌꯥꯃꯜꯁꯦ ꯀꯩꯒꯤꯅꯣ ꯃꯨꯕꯒꯤꯔꯥ
ꯅꯠꯇꯦꯗꯥ ꯀꯩꯅꯣ ꯖꯨꯠ ꯕꯤꯗꯤꯡꯁꯨ ꯃꯨꯑꯦ ꯑꯗꯨꯗꯤ ꯍꯨ ꯑꯗꯨꯝ ꯈꯪꯗꯦ ꯑꯣꯕꯔ ꯔꯦꯠꯇ ꯑꯣꯏꯕꯒꯤꯔꯣ ꯍꯣꯏ ꯖꯨꯠ ꯕꯦꯂꯦꯟꯂꯣꯝꯁꯨ ꯍꯧꯖꯤꯛꯀꯥꯟꯗꯤ ꯑꯣꯏꯌꯦꯀꯣ ꯑꯗꯨꯝ ꯑꯗꯨ ꯑꯣꯏꯔꯁꯨ ꯈꯪꯗꯦ ꯑꯗꯨꯝꯗꯤ ꯃꯥꯗꯤ ꯑꯗꯨꯝꯅ ꯋꯥꯊꯣꯛꯔꯒꯥ
ꯍꯣꯏ ꯌꯦꯡꯕ ꯅꯨꯡꯉꯥꯏꯌꯦꯕ ꯃꯥꯁꯦ
ꯑꯗꯨ ꯑꯩ ꯅꯍꯥꯟꯗꯤ ꯏꯪꯂꯦꯟ ꯇꯧꯔꯝꯗꯕꯅꯦ ꯑꯩꯗꯤ ꯍꯂꯥꯟꯒꯤ ꯇꯧꯔꯝꯕꯅꯦ꯫ ꯅꯣꯔꯋꯦ ꯁꯞꯄꯣꯔꯠ ꯇꯧꯔꯝꯕꯅꯦ ꯑꯗꯨꯝ ꯃꯣꯏꯉꯝ꯫
ꯎꯝ ꯍꯣꯏ ꯍꯂꯥꯟꯗꯤ ꯅꯨꯡꯉꯥꯏꯕꯅꯦ ꯌꯦꯡꯕ꯫
ꯍꯣꯏ꯫
ꯅꯣꯛ ꯅꯣꯛꯁꯨ ꯌꯥꯝ ꯅꯣꯛꯅꯤꯡꯕꯅꯦ ꯃꯥ꯫
ꯑꯗꯨ ꯃꯥꯅ ꯏꯟꯕꯒꯤ ꯒꯣꯜꯁꯨ ꯂꯧꯕꯤꯗ꯭ꯔꯕꯅꯦ ꯃꯤ ꯏꯟꯈ꯭ꯔꯕꯒꯤ ꯅ꯫ ꯑꯗꯨꯨꯗꯤ ꯃꯣꯏ ꯉꯝꯂꯝꯒꯅꯤ ꯄꯦꯟꯗꯦ꯫
ꯃꯥꯗꯣ ꯌꯥꯝ ꯁꯥꯊꯤꯑꯕ ꯑꯗꯨꯒꯤ ꯃꯤ ꯊꯣꯝꯕ ꯌꯥꯝ ꯀꯜꯂꯦꯕ ꯃꯥ꯫
ꯀꯩ ꯀꯩ ꯇꯧꯒꯦ ꯏꯅꯥꯎꯄꯤꯗꯤ
ꯑꯩꯗꯣ ꯎꯝ ꯀꯝꯄ꯭ꯌꯨꯇꯔ ꯀ꯭ꯂꯥꯁ ꯆꯠꯂꯒ ꯂꯩꯔꯦ ꯍꯧꯖꯤꯛ-ꯍꯧꯖꯤꯛ ꯄꯨ ꯑꯣꯏꯅꯗꯤ
ꯑꯣ ꯇꯝꯃꯤꯔꯣ ꯀꯝꯄ꯭ꯌꯨꯇꯔ ꯑꯣꯏꯅ ꯇꯣꯡꯉꯥꯟꯅ
ꯎꯝ ꯍꯣꯏ꯫ ꯀꯣꯂꯦꯖꯄꯨꯗꯤ ꯐꯥꯔꯁ ꯁꯦꯃꯤꯁꯇꯔ ꯑꯣꯏꯅꯉꯥꯏꯅꯦꯕꯀꯣ ꯑꯗꯨ ꯀꯣꯂꯦꯖ ꯇꯨꯏꯁꯟ ꯇꯧꯋꯦ ꯑꯗꯨ ꯀꯣꯂꯦꯖꯇꯨꯗꯤ ꯑꯥ꯫ ꯑꯩꯈꯣꯏ ꯑꯩꯈꯣꯏꯔꯣꯝꯗ ꯇꯧꯋꯦꯕ ꯑꯗꯨ ꯑꯁꯤꯗ ꯂꯩꯔꯒ ꯎꯝ ꯀꯝꯄ꯭ꯌꯨꯇꯔ ꯀꯥꯆꯤꯡ ꯌꯥꯎꯔꯒ ꯂꯩꯕ꯫
ꯑꯣ
ꯑꯗꯨ ꯅꯪꯗꯤ ꯀꯔꯤ-ꯀꯔꯤ ꯇꯧꯕ꯭ꯔꯥ ꯊꯕꯛ ꯇꯧꯈ꯭ꯔꯦ
ꯑꯩꯗꯤ ꯍꯣꯏ ꯊꯕꯛ ꯑꯣꯏꯅ ꯇꯧꯔꯦ ꯂꯥꯏꯔꯤꯛꯇꯤ ꯂꯣꯏꯁꯟꯈ꯭ꯔꯦ
ꯑꯣ꯫
ꯑꯩꯁꯨ ꯀꯝꯄ꯭ꯌꯨꯇꯔꯅꯦ ꯑꯗꯨꯕꯨꯗꯤ ꯀ ꯍꯥꯏꯗꯤ ꯑ ꯀꯝꯄ꯭ꯌꯨꯇꯔꯒꯤ꯫ ꯊꯕꯛꯅꯦꯕ ꯑꯩꯁꯨ ꯂꯥꯏꯟꯕꯨꯗꯤ ꯃꯥꯟꯅꯩꯌꯦ꯫ ꯆꯟꯒ ꯑꯗꯣ ꯑꯩꯒꯤꯅ ꯑꯃꯨꯛ ꯑꯥ ꯌꯨꯝꯗꯒꯤ ꯇꯧꯕ ꯑꯣꯏꯕ ꯑꯩꯒꯤꯅ ꯑꯃꯨꯛ ꯑꯣꯐꯤꯁꯀꯤ ꯅꯠꯇꯦꯕ ꯃꯄꯥꯟ ꯂꯝꯒꯤ ꯄ꯭ꯔꯥꯏꯚꯦꯠ ꯀꯝꯄꯦꯅꯤꯒꯤ ꯑꯣꯏꯅ ꯇꯧꯕ ꯑꯩꯅ꯫ ꯌꯨꯝꯗꯒꯤ ꯑꯗꯨꯃꯥꯏꯅ ꯇꯧꯔꯤ
ꯑꯩꯗꯤ ꯇꯝꯕꯗ ꯉꯥꯏꯔꯤꯕꯅꯦ
ꯑꯣ ꯀꯥꯟꯅꯕꯅꯦ ꯀꯝꯄ꯭ꯌꯨꯇꯔꯁꯦ꯫
ꯎꯝ
ꯑꯗꯣ ꯀꯝꯄ꯭ꯌꯨꯇꯔꯁꯦ꯫
ꯑꯩꯒꯤ ꯑꯣꯏꯅ ꯍꯥꯏꯖꯧ ꯍꯥꯏꯔꯒꯗꯤ ꯑꯝ ꯍꯥꯏꯗꯤ ꯊꯕꯛꯁꯦ
ꯎꯝ
ꯍꯣꯏ ꯊꯕꯛꯄꯨꯗꯤ ꯃꯌꯥꯝ ꯂꯩ ꯁꯤꯗꯕꯨꯗꯤ ꯋꯥꯏꯑꯦꯀꯣ ꯀꯝꯄ꯭ꯌꯨꯇꯔꯒꯤꯗꯤ ꯁꯦꯡꯅ ꯊꯕꯛꯁꯦ ꯃꯄꯥꯟ ꯂꯝꯗꯕꯨꯗꯤ꯫ ꯐꯕ ꯃꯌꯥꯝ ꯑꯃ ꯂꯩꯕ ꯀꯝꯄ꯭ꯌꯨꯇꯔꯒꯤꯁꯦ ꯑꯗꯣ꯫
ꯁꯤꯗ ꯇꯧꯒꯦ ꯈꯜꯂꯒꯗꯤ꯫
ꯑꯣ꯫
ꯀꯃꯥꯏꯅ ꯍꯥꯏꯁꯤꯔꯥ꯫ ꯏꯆꯦꯒꯤ ꯑꯣꯏꯕ ꯊꯕꯛ ꯑꯗꯨꯝ ꯃꯌꯥꯝ ꯑꯃ ꯃꯄꯥꯟ ꯂꯝꯗꯒꯤ ꯑꯗꯨꯝ ꯁꯤꯗꯒꯤ ꯁꯝꯅꯔ꯫ ꯇꯧꯕ ꯌꯥꯏ ꯑꯗꯨꯅ ꯐꯩꯌꯦꯕ꯫ ꯄꯩꯁꯥ ꯑꯆꯧꯕ ꯃꯌꯥꯝ ꯑꯃ ꯐꯪꯕꯅꯦꯕ꯫ ꯑꯗꯨꯅꯤꯗ ꯈꯪꯗꯦ ꯌꯦꯡꯉꯣ
ꯍꯣꯏ ꯍꯣꯏ ꯍꯧꯖꯤꯛ ꯇꯝꯕ ꯍꯧꯗꯅ ꯑꯩ ꯍꯣꯏ ꯑꯗꯨꯝ ꯌꯦꯡꯉꯛꯀꯦ
ꯌꯦꯡꯉꯣ ꯀꯥꯟꯅꯕꯅꯦ
ꯑꯈꯣꯏ ꯅꯪ ꯉꯥꯡꯕ ꯌꯥꯝꯅ ꯅꯥꯜꯂꯦ꯫
ꯀꯃꯥꯏꯅ ꯀꯃꯥꯏ ꯅꯥꯜꯂꯤꯅꯣ
ꯍꯥꯏꯕꯗꯤ ꯃꯩꯇꯩꯂꯣꯟꯗꯣ ꯌꯥꯝꯅ ꯁꯦꯡꯉꯦꯕ ꯌꯥꯝꯅ ꯂꯜꯂꯦꯕ
ꯀꯩꯅꯣ ꯑꯩꯒꯤ ꯂꯣꯟꯅꯤ ꯀꯩꯅꯣꯁꯤꯗꯤ
ꯍꯣꯏ ꯑꯗꯨꯏꯁꯨ ꯑꯩꯈꯣꯏꯒꯤ ꯑꯣꯏꯅꯁꯨ ꯑꯩꯈꯣꯏ ꯏꯆꯦꯈꯣꯏꯁꯨ ꯅꯥꯜꯂꯦꯕꯀꯣ ꯈꯛꯇ ꯅꯥꯟꯗꯕꯒꯤꯅꯦꯕ ꯃꯣꯏꯁꯨ ꯅꯥꯟꯅ ꯉꯥꯡꯕ ꯍꯩꯌꯦꯕ ꯑꯩꯕꯨꯗꯤ ꯍꯣꯏ ꯍꯩꯇꯦ ꯈꯪꯉꯦ
ꯁꯪꯁꯨ ꯐꯖꯅ ꯅꯥꯜꯂꯤꯗꯨꯗꯤ
ꯍꯣꯏ ꯑꯗꯣ ꯑꯩꯒꯤꯗꯤ ꯍꯣꯏ ꯑꯃ ꯂꯩꯕꯅꯦ ꯑꯗꯨꯝ ꯅꯪ ꯉꯥꯛꯇꯅꯤ ꯑꯗꯨꯃꯥꯏꯅ ꯍꯥꯏꯔꯛꯄꯗꯨꯀꯣ꯫
ꯑ ꯑꯗꯣ ꯃꯣꯏꯒꯤꯁꯦ ꯑꯩꯅ ꯈꯪꯗꯕ ꯑꯃ ꯂꯩ ꯀꯩꯅꯣ ꯇꯧꯕ ꯌꯥꯗꯕ ꯍꯥꯏꯗꯤ ꯂꯞꯐꯤꯡ ꯇꯧꯕꯁꯦ ꯌꯥꯗꯕ꯭ꯔꯕ꯫
ꯅꯣꯛꯄꯁꯦ ꯌꯥꯏꯍꯦ ꯀꯅꯥꯅ ꯌꯥꯗꯦ ꯍꯥꯏꯕ꯭ꯔꯣ
ꯑꯣ ꯈꯪꯗꯦ ꯑꯗꯨꯒꯤꯅꯦ ꯑꯩ ꯉꯁꯥꯏꯗꯩꯩ ꯐꯥꯔꯤꯅꯦꯕ ꯃꯣꯏꯅ ꯅꯣꯛꯄ ꯌꯥꯗꯦ ꯍꯥꯏꯕ꯭ꯔꯥ ꯀꯩꯅꯣꯝꯃ ꯍꯥꯏꯕ ꯃꯥꯂꯦꯅ꯫ ꯎꯝ꯫
ꯅꯣꯛꯄꯕꯨ ꯑꯗꯨꯝ ꯐꯥ ꯐꯥ ꯈꯥꯔꯒ ꯂꯩꯒꯦꯔꯣꯅꯦ ꯉꯥꯡꯕꯕꯨꯗꯤ ꯍꯣꯏ꯫ ꯀꯩꯅꯣꯝꯃ ꯇꯧꯔꯤꯕ ꯑꯩ ꯂꯩ ꯑꯗꯨꯁꯨ ꯉꯣꯛꯄ ꯌꯥꯏ ꯗꯤꯇꯦꯜꯁ ꯌꯥꯝ ꯍꯝꯖꯤꯜꯂꯛꯀꯅꯨ ꯌꯥꯗꯦ ꯍꯥꯏꯕꯅꯦ꯫
ꯗꯤꯇꯦꯜꯁ
ꯅꯠꯇꯦ ꯑꯁꯤꯒꯤ ꯀꯩꯅꯣꯃꯥꯗꯣ ꯌꯥꯔꯦ ꯌꯥꯔꯦ ꯑꯇꯩ ꯋꯥꯔꯤ꯫
ꯍꯣꯏ ꯑꯗꯨꯕꯨꯗꯤ ꯑꯩ ꯉꯁꯥꯏ ꯍꯥꯏꯐꯦꯠ ꯄꯥꯔꯝꯃꯦ
ꯑ
ꯑꯩꯁꯨ ꯈꯪꯗꯦꯗ ꯉꯁꯤꯅ ꯑꯍꯥꯟꯕꯅꯦ ꯌꯦꯡꯕꯅꯦ꯫
ꯎꯝ
ꯏꯆꯦ ꯍꯣꯏꯗꯤ ꯑ ꯏꯆꯦ ꯏꯩꯅꯥꯎ꯫ ꯄꯤꯗꯤ ꯑ ꯆꯥꯛ ꯏꯟꯖꯥꯡꯗꯤ ꯉꯟꯅ ꯆꯥꯕ꯭ꯔꯥ꯫
ꯑꯥ ꯑꯗꯨꯝ ꯇꯥꯏꯃꯤꯡ ꯅꯥꯏꯗꯦ ꯍꯣꯏ꯫ ꯉꯗ ꯆꯥꯕ ꯀꯥꯟꯁꯨ ꯂꯩꯑ ꯈꯊꯦꯡꯅ ꯑꯗꯨꯝ ꯆꯥꯕ ꯀꯥꯟꯁꯨ ꯂꯩꯑ
ꯄꯨꯡ ꯀꯌꯥ ꯑꯗꯋꯥꯏꯗ ꯆꯥꯒꯦ꯫
ꯁꯚꯦꯟ ꯑꯦꯠ ꯁꯚꯦꯟ ꯁꯚꯦꯟ ꯑꯩꯠꯀꯨꯝꯕ ꯍꯣꯏ꯫
ꯑꯗꯨꯗꯤ ꯑꯗꯨꯝ ꯃꯥꯟꯅꯩ ꯑꯩꯈꯣꯏꯒ
ꯑꯍ ꯑꯌꯨꯛꯀꯤ ꯎꯝ꯫ ꯑꯗꯨꯝ ꯄ ꯨꯡ ꯇꯔꯥ ꯊꯦꯡꯈ꯭ꯔꯕ꯭ꯔ ꯄꯨꯡ ꯇꯔꯥꯁꯦ ꯊꯦꯡꯗꯕ ꯃꯥꯜꯂꯦ ꯑꯩꯈꯣꯏꯗꯥꯗꯤ ꯇꯔꯥ ꯇꯔꯥꯃꯥꯊꯣꯏ ꯑꯗꯨꯒꯨꯝꯕ꯫
ꯃꯥꯅꯦꯈꯣꯏꯒ ꯈꯪꯗꯦꯗ ꯇꯥꯏꯌꯦꯦ ꯎꯝ꯫
ꯉꯥꯏꯍꯥꯛꯇꯪ ꯅꯪꯅ ꯉꯥꯡꯕ ꯇꯥꯗꯕꯒꯤꯀꯣ ꯅꯦꯠꯁꯦ ꯑꯃꯔꯛ ꯌꯥꯗꯅ ꯇꯥꯗ꯭ꯔꯗꯤꯀꯣ ꯇꯥꯔꯔꯣꯏꯗꯕꯅꯦꯕ ꯑꯗꯨꯝ ꯑꯗꯨꯒꯤ꯫
ꯑꯣ ꯁꯤꯒꯤ ꯀꯣꯜꯁꯦ ꯑꯧ꯫ ꯀ ꯁꯣꯏꯒꯔꯦ
ꯑꯩꯈꯣꯏ-ꯑꯩꯈꯣꯏꯗꯀꯣ ꯇꯪ ꯅꯨꯡꯉꯥꯏꯇꯕꯅꯦꯕ ꯑꯗꯨꯒꯤ ꯑꯩꯁꯦ ꯃꯊꯛ ꯂꯩꯕꯅꯦꯕ ꯍꯧꯖꯤꯛꯁꯨꯀꯣ ꯅꯦꯠ ꯅꯦꯠ ꯅꯨꯡꯉꯥꯏ꯫ ꯏ ꯃꯐꯝ ꯊꯤꯔꯒ ꯂꯩꯕꯅꯦꯕ ꯑꯗꯨꯒꯤꯅꯦ ꯑꯩꯅ ꯑꯩꯒꯤ ꯅꯦꯠ ꯅꯨꯡꯉꯥꯏꯔꯤꯕꯔꯥ ꯍꯥꯏꯅ ꯍꯥꯏꯕꯁꯦ ꯉꯥꯡꯕ ꯑꯃꯔꯛ ꯇꯥꯗ꯭ꯔꯗꯤ ꯑꯗꯨꯝ ꯇꯥꯔꯣꯏꯕ ꯅꯨꯡꯉꯥꯏꯇꯦꯕ ꯑꯩꯈꯣꯏꯗꯣ ꯑꯗꯨꯒꯤꯅꯦꯗ꯫
ꯈꯤꯇꯪ ꯈꯤꯇꯪꯗꯤ ꯆꯞꯀꯦ ꯇꯧꯕ ꯃꯥꯜꯂꯦ ꯇꯥꯗꯦ ꯇꯥꯏ
ꯍꯣꯏ ꯇꯥꯗꯦ ꯑꯗꯨꯃꯥꯏꯅ ꯑꯣꯏꯕꯀꯥꯟꯗ ꯑꯗꯨꯝ ꯍꯥꯏꯔꯛꯑꯣ ꯀꯣ
ꯎꯝ ꯎꯝ ꯑ ꯑꯗꯣ ꯍꯪꯕ ꯌꯥꯒꯗ꯭ꯔꯥ ꯈꯪꯗꯦ ꯃꯣꯏꯒꯤꯁꯦ ꯑ
ꯀꯌꯥꯝ ꯀꯨꯏꯅ ꯀꯩꯅꯣ ꯍꯥꯏꯒꯦ ꯈꯪꯕ꯭ꯔꯥ
ꯃꯣꯏꯒꯤꯁꯦ ꯃꯣꯏꯒꯤꯗꯣ ꯑꯩ ꯀꯩꯅꯣ ꯇꯥꯡꯈ꯭ꯔꯛꯑꯣ ꯑꯩꯒꯤ ꯃꯁꯦ ꯇꯥꯡꯈ꯭ꯔꯑꯣ ꯁꯤꯗꯥꯡꯈ꯭ꯔꯗꯅꯣ
ꯑꯣ
ꯑꯣ ꯑꯗꯨ ꯑꯗꯨꯝ ꯋꯥꯔꯤ ꯑ ꯁꯥꯈꯤꯌꯣ ꯑꯗꯨꯒ ꯑꯩ ꯀꯩꯅꯉ
ꯀꯔꯤ ꯋꯥꯔꯤ ꯁꯥꯒꯦ ꯁꯤ ꯏꯅꯥꯎꯄꯤꯒꯤꯁꯦ ꯆꯠꯈ꯭ꯔꯕ ꯃꯥꯜꯂꯦ
ꯑꯩꯁꯨ ꯃꯤꯠ ꯌꯥꯗꯕ꯭ꯔꯥ ꯑꯃꯨꯛꯀ
ꯌꯥꯔꯦ ꯌꯥꯔꯦ ꯑꯃꯨꯛꯀ
ꯑꯩꯈꯣꯏꯅꯦꯁꯨ ꯌꯥꯝ ꯅꯨꯡꯉꯥꯏꯇꯕꯅꯦꯕ
ꯀꯩ ꯁꯤꯝꯄꯥꯥꯏꯅꯣ
ꯖꯤꯌꯣ
ꯑꯣ ꯁꯣꯝꯗꯁꯨ ꯌꯥꯝ ꯅꯨꯡꯉꯥꯏꯇꯦ ꯖꯤꯑꯣꯗꯣ ꯃꯆꯤ ꯃꯠꯆꯤ ꯑꯩꯕꯨꯗꯤ ꯄꯥꯏꯗꯦ ꯃꯤ ꯀꯩꯩꯅ ꯇꯨꯝ ꯈꯪ
ꯅꯨꯡꯉꯥꯏꯇꯦ ꯍꯣꯏ ꯏꯌꯥꯔꯇꯦꯜꯅ ꯅꯨꯡꯉꯥꯏꯕ ꯃꯥꯜꯂꯦ ꯁꯣꯝꯗꯗꯤ ꯎꯝ ꯑꯥ ꯑꯗꯨ ꯅꯪꯒꯤ ꯀꯩꯅꯣ ꯃꯗꯣ ꯁꯤꯕ꯭ꯂꯤꯡꯁ ꯀꯌꯥꯔ ꯅꯣꯏ ꯅꯪꯒꯤ
ꯀꯩ ꯍꯥꯏꯅꯣ ꯈꯪꯍꯧꯗ꯭ꯔꯦ
ꯅꯪꯒꯤ ꯁꯤꯕꯂꯤꯡꯁ
ꯑꯣ ꯀꯩꯅꯣ ꯑꯅꯤꯅꯦ ꯑꯅꯤ ꯏꯅꯥꯎꯄꯥ ꯑꯃꯒ
ꯑꯩꯒ ꯏꯟꯕꯒ ꯇꯛꯑꯅꯤ
ꯏꯌꯥꯝꯕꯗꯤ ꯀꯩ ꯀꯩ ꯇꯧꯔꯤꯦ
ꯑꯌꯥꯝꯕꯗꯣ ꯃꯥꯗ ꯂꯦꯞꯇꯝꯕꯅꯦꯕ
ꯑꯥꯎ
ꯑꯗꯨꯗꯤ ꯁꯔꯅꯥ ꯂꯣꯏꯒꯅꯤ
ꯑꯣ ꯆꯍꯤ ꯀꯌꯥꯌꯥꯝꯃ ꯈꯦꯠꯅꯔꯒꯦ
ꯑꯩꯒ
ꯑꯥ
ꯎ ꯆꯥꯁꯤ ꯃꯥꯖꯤ ꯃꯉꯥ ꯃꯔꯤꯒꯨꯝꯕ ꯑꯣꯏꯔꯗꯧ ꯃꯥꯜꯦ
ꯑꯩꯒ ꯑꯗꯨꯗꯨꯝꯂꯤꯡ ꯑꯅꯤ ꯏꯗꯤꯦ
ꯍꯣꯌ
ꯑꯍꯟ ꯑꯣꯏ ꯍꯁꯜꯂꯛꯄꯁꯦ ꯃꯊꯥ ꯌꯥꯝ ꯁꯥꯕꯅꯦ
ꯎ ꯑꯩ ꯑꯩ ꯑꯉꯥꯡ ꯐꯥꯎꯕ ꯁꯥꯏꯑꯦ
ꯀꯩ ꯁꯔ ꯍꯥꯏꯅꯣ
ꯍꯥ
ꯀꯩꯁꯅꯣ ꯇꯥ ꯍꯣꯗ꯭ꯔꯦ